ꯍꯜꯂꯣ
ꯇꯥꯔꯕ ꯚꯥꯏ ꯎ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ
ꯑꯁ ꯈꯪꯗꯦꯗ ꯁꯨꯝ ꯂꯩꯔꯝꯃꯤ ꯅꯪꯗꯤ ꯀꯃꯥꯏ ꯀꯃꯥꯏ ꯇꯧꯔꯤꯒꯦ
ꯂꯩꯔꯤꯗꯨꯅꯤ ꯍꯤꯡꯈꯣꯜ ꯈꯔ ꯀꯣꯏ ꯑꯃ ꯈꯔ ꯀꯣꯏ ꯍꯟꯗꯛꯇꯤ ꯅꯣꯡ ꯅꯣꯡꯖꯨ ꯥꯇꯁꯤꯜꯂꯛꯑꯦ ꯅꯥꯄꯤꯁꯨ ꯐꯅꯌꯥꯝ ꯍꯧꯔꯦ ꯑꯗꯨꯒꯤ ꯁꯦꯡꯅꯕ ꯍꯣꯠꯅꯕꯗ ꯋꯥꯔꯦ
ꯅꯣꯏꯒꯤꯗꯤ ꯀꯃꯥꯏ ꯀꯃꯥꯏ ꯇꯧꯔꯤꯒꯦ ꯏꯪꯒꯣꯟ ꯅꯨꯡꯒꯣꯟ ꯀꯩꯀꯩ ꯄꯣꯠ ꯊꯥꯒꯦ ꯏꯃꯥ ꯕꯕꯥ ꯍꯣꯏ ꯀꯩ ꯀꯩ ꯍꯣꯠꯅꯔꯤꯒꯦ
ꯑꯩꯈꯣꯏ ꯕꯕꯥꯕꯨꯗꯤ ꯊꯕꯛ ꯑꯗꯨꯝ ꯆꯠꯂꯤ ꯑꯩꯈꯣꯏ ꯃꯥꯅ ꯐꯤ ꯁꯥꯔꯤ ꯏꯪꯒꯣꯟ ꯄꯣꯠ ꯆꯩ ꯍꯥꯏꯖꯦ ꯑꯥ ꯃꯇꯝ ꯃꯇꯝꯒꯤ ꯑꯣꯏꯕ ꯏꯟꯖꯥꯡ ꯊꯥꯔꯤ ꯀꯣꯕꯤꯒꯨꯝꯕ ꯑꯗꯒꯤ ꯍꯋꯥꯏ ꯑꯁꯥꯡꯕꯤ ꯑꯗꯒꯤ ꯈꯥꯃꯦꯟ ꯑꯁꯥꯡꯕꯤ ꯑꯃ ꯄꯥꯡꯒꯟ ꯈꯥꯃꯦꯟꯒ ꯍꯥꯏꯅꯕꯤꯗꯣ ꯑꯗꯨ ꯑꯗꯒꯤ ꯑꯥ ꯕꯦꯂꯦꯟꯗ꯭ꯔꯤ ꯑꯗꯒꯤ ꯁꯥ ꯃꯔꯣꯏ ꯅꯥꯀꯨꯞꯄꯤ ꯈꯔ ꯌꯥꯝ ꯀꯟꯅ ꯊꯥꯕꯗꯤ ꯑꯣꯏꯗꯦꯗ ꯁꯨꯝ ꯆꯥꯅꯕ ꯆꯥꯕ ꯀꯣꯟꯅꯅꯕꯅ ꯍꯟꯗꯛꯀꯤ ꯁꯤꯖꯟ ꯁꯤꯖꯟꯒꯤ ꯑꯣꯏꯅ ꯊꯥꯕꯅꯤ ꯅꯣꯏꯗꯤ ꯊꯥꯗ꯭ꯔꯣ ꯍꯤꯡꯒꯣꯜ ꯆꯥꯎꯅ ꯂꯩꯗꯥꯏꯅꯦ ꯅꯣꯏꯗꯤ
ꯊꯥꯏ ꯑꯗꯨ ꯑꯗꯨꯒꯤꯅꯦ ꯑꯩꯅ ꯒꯣꯜ ꯄꯣꯠ ꯆꯩꯩ ꯌꯥꯝꯃꯟꯗꯅꯅꯨꯡꯉꯥꯏꯁꯦ ꯍꯟꯗꯛ ꯑꯩꯈꯣꯏꯅ ꯊꯥꯛꯏꯁꯦ ꯊꯕꯤ ꯊꯥꯔꯦ ꯊꯕꯤ ꯀꯣꯕꯤ ꯊꯥꯔꯦ ꯑꯗꯨꯗꯒꯤꯗꯤ ꯕꯦꯂꯟꯗ꯭ꯔꯤ ꯐꯖꯅ ꯊꯥꯔꯦ ꯍꯋꯥꯏ ꯊꯝꯆꯦꯠ ꯊꯝꯄꯥꯛꯄꯤ ꯊꯥꯔꯦ ꯑꯗꯒꯤꯗꯤ ꯈꯥꯃꯦꯟ ꯑꯁꯥꯡꯕꯤꯗꯣ ꯑꯗꯨꯁꯨ ꯊꯥꯔꯦ ꯑꯗꯨꯒ ꯀꯩꯅꯣ ꯇꯧꯔꯦ ꯌꯦꯟꯗ꯭ꯔꯦꯝ ꯐꯥꯝ ꯑꯣꯏ ꯀꯩ ꯑꯣꯏ ꯈꯔ ꯇꯧꯁꯜꯂꯑꯦ ꯑꯗꯨꯒ ꯁꯦꯕꯣꯠ ꯂꯝꯄꯥꯛ ꯑꯃ ꯊꯥꯔꯤꯦ ꯑꯗꯨꯃꯥꯏꯅ ꯌꯥꯝ ꯍꯟꯗꯛꯇꯤ ꯆꯥꯎꯅ ꯇꯥꯎꯔꯦ
ꯑꯣ
ꯀꯣꯕꯤꯁꯦ ꯀꯩꯅꯣ ꯇꯧꯔꯤꯅꯦ ꯍꯟꯗꯛꯇꯤ ꯃꯃꯜ ꯈꯔ ꯍꯣꯡꯊꯔꯦꯅꯦ ꯃꯃꯥꯡꯗꯤ ꯀꯣꯕꯤꯁꯦ ꯑꯗꯨꯝ ꯁꯤ ꯁꯤꯠꯄꯅꯦꯕꯀꯣ ꯍꯟꯗꯛ ꯍꯟꯗꯛꯇꯤ ꯀꯣꯕꯤꯁꯦ ꯃꯃꯜ ꯈꯔ ꯀꯥꯎꯕ ꯌꯥꯗ꯭ꯔꯦ ꯁꯤꯃ ꯑꯗꯨꯒ
ꯑꯥ
ꯑꯗꯨꯕꯨꯗꯤ ꯈꯔ ꯐꯖꯅ ꯑꯗꯨꯝ ꯁꯂꯤ
ꯎꯝ
ꯊꯕꯤꯁꯤꯁꯨ ꯑꯗꯨꯝ ꯊꯕꯤ ꯃꯇꯝꯅꯤꯅꯣꯡ ꯍꯣꯡꯕꯗꯤ ꯍꯥꯏꯕ ꯌꯥꯗ꯭ꯔꯦ ꯑꯗꯨꯝ ꯆꯥꯡꯆꯠꯅꯤ ꯑꯗꯨꯃꯥꯏꯅ ꯊꯕꯤ ꯅꯣꯡꯃꯗ ꯀꯦꯖꯤ ꯌꯣꯜꯂꯦꯕꯀꯣ
ꯑꯣ ꯐꯖꯅ ꯌꯣꯜꯂꯤꯅꯦ ꯑꯗꯨꯗꯤ
ꯑꯕꯤꯖꯦ ꯑꯩꯈꯣꯏꯅ ꯊꯥꯕꯁꯦ ꯁꯒꯥꯏ ꯃꯆꯥ ꯃꯆꯥ ꯁꯥꯕ ꯊꯥꯕꯅꯦꯕꯀꯣ ꯂꯝꯝꯄꯥꯛꯇ
ꯑꯣ
ꯂꯝꯄꯥꯛꯇ ꯃꯔꯤ ꯆꯠꯂꯔꯒ ꯊꯥꯕꯤꯗꯨ ꯑꯣꯏꯗ꯭ꯔꯦ ꯍꯟꯗꯛꯇꯤ ꯑꯗꯨꯅ ꯐꯩꯗꯣꯝ ꯐꯩꯗꯣꯝ ꯑꯍꯨꯝ ꯃꯔꯤ ꯑꯍꯨꯝ ꯃꯔꯤ ꯄꯨꯟꯁꯤꯜꯂꯒ ꯁꯒꯥꯏꯊꯕꯤ ꯃꯐꯝ ꯑꯍꯨꯝ ꯃꯔꯤ ꯂꯩꯌꯦꯕ
ꯒ
ꯑꯗꯨꯒꯤ
ꯗ
ꯊꯕꯛ ꯑꯍꯨꯝ ꯃꯔꯤ ꯃꯐꯝꯁꯦ ꯎꯝ ꯎꯝ ꯁꯤꯁ ꯐꯖꯅ ꯀꯩꯅꯣ ꯇꯧꯔꯦ ꯍꯥꯏ ꯇꯔꯦ ꯁꯤꯠꯂꯦ ꯍꯥꯏ ꯇꯔꯦ ꯅꯣꯡꯃꯗ ꯑꯃ ꯍꯦꯛ ꯑꯃ ꯍꯦꯛꯏꯉꯩꯗ ꯑꯃ ꯍꯅꯤ ꯑꯃ ꯃꯨꯍꯤ ꯑꯌꯥꯕ ꯁꯨꯃꯥꯏꯅ ꯇꯧꯋꯦ
ꯑꯣ ꯑꯩꯈꯣꯏꯒꯤꯁꯨ ꯀꯩꯅꯣ ꯇꯧꯋꯦ ꯑꯩꯈꯣꯏꯒꯤ ꯆꯥꯅꯕꯈꯛ ꯊꯥꯕꯅꯤꯅ ꯑꯩꯈꯣꯏ ꯌꯨꯝꯗ ꯑꯩꯈꯣꯏ ꯑꯍꯨꯝꯈꯛ ꯂꯩꯕꯅꯤꯅ ꯀꯩꯁꯨꯝ ꯂꯦꯝꯃꯦꯕꯀꯣ ꯑꯗꯨꯗꯨꯅ ꯑꯩꯈꯣꯏꯁꯨ ꯂꯂꯣꯟꯕꯤ ꯂꯂꯣꯟꯕꯤ ꯂꯥꯛꯑꯀꯥꯟꯗ ꯃꯣꯏꯅ ꯁꯤ ꯁꯤ ꯍꯦꯛꯑꯣ ꯁꯤ ꯍꯦꯛꯑꯣꯅ ꯍꯥꯏꯕꯗꯣ ꯑꯗꯨꯒꯤ ꯄꯣꯠꯇꯣ ꯑꯗꯨꯝ ꯍꯦꯛꯑꯒ ꯀꯩꯅꯣ ꯇꯧꯋꯦ ꯃꯣꯏꯗ ꯈꯔꯒꯥ ꯑꯗꯨꯗꯤ ꯌꯣꯜꯂꯦ ꯑꯗꯣ ꯀꯌꯥ ꯀꯌꯥꯃꯨꯛ ꯄꯤꯕꯅꯣ ꯀꯦꯖꯤꯗ ꯀꯃꯥꯏ ꯀꯃꯥꯏꯅ ꯇꯧꯕꯅꯣ ꯍꯥꯏꯗꯨꯗꯤ ꯑꯗꯨꯗꯤ ꯈꯪꯗꯦ ꯑꯩꯁꯨ ꯑꯩꯈꯣꯏ ꯏꯃꯥ ꯍꯣꯏꯅ ꯇꯧꯕꯅꯤꯅ ꯗ
ꯗꯤꯒꯤꯣꯜꯂꯤ
ꯎꯝ
ꯍꯧꯖꯤ ꯀꯅꯦ ꯅꯕꯀꯣ
ꯁꯥ
ꯏ ꯍꯥꯏꯗꯤ ꯀꯩ ꯀꯃꯥꯏ ꯀꯃꯥꯏ ꯇꯧꯔꯤꯒꯦ ꯑꯩꯁꯨ ꯑꯃꯨꯛꯇꯪ ꯂꯥꯛꯀꯦ ꯅꯣꯏꯒꯤꯗꯤ ꯍꯪꯈꯣꯜ ꯆꯥꯎꯗꯕꯅꯤꯅ ꯄꯥꯜꯂꯤꯕ ꯈꯔ ꯄꯨꯔꯒ ꯂꯥꯛꯀꯦ ꯇꯧꯕꯗ
ꯑꯣ ꯂꯥꯛꯑꯣ ꯂꯥꯡꯑꯣ ꯑꯩꯈꯣꯏ ꯃꯥ ꯍꯣꯏ ꯀꯩꯁꯨꯝ ꯀꯩꯅꯣ ꯇꯧꯗꯦ ꯁꯣꯟꯖꯟꯕ ꯈꯣꯠꯆꯟꯕꯗꯤ ꯇꯧꯗꯦ ꯑꯗꯣ ꯎꯃ ꯑꯩꯈꯣꯏ ꯕꯕꯥꯅ ꯊꯕꯛ ꯆꯠ ꯆꯠꯊꯣꯛꯈ꯭ꯔꯅ ꯆꯠꯊꯣꯛꯈ꯭ꯔꯦ ꯅꯠꯇ꯭ꯔꯒꯗꯤ ꯑꯩꯈꯣꯏ ꯀꯣꯟ ꯑꯃ ꯂꯩꯕꯗꯣ ꯑꯗꯨꯗꯣ ꯑꯩꯈꯣꯏ ꯃꯥ ꯅꯤ ꯑꯩꯈꯣꯏ ꯕꯥꯅꯦ ꯑꯩꯅꯦ ꯈꯣꯏ ꯑꯍꯨꯝ ꯆꯪꯗꯅ ꯁꯥꯔꯤ ꯈꯒ
ꯍꯧꯖꯤ ꯍꯧꯖꯤ ꯀꯔꯤ ꯊ ꯊꯥꯔꯔꯤ
ꯑ ꯍꯧꯖꯤꯛ ꯊꯤ ꯀꯩꯅ ꯁꯥꯏ ꯈꯨꯗꯩ ꯁꯥꯏꯕꯀꯣ ꯑꯩꯈꯣꯏꯁꯦ ꯑ ꯑꯩꯈꯣꯏꯁꯨ ꯐꯤꯁꯦ ꯁꯤꯖꯟ ꯁꯤꯖꯟꯒꯤ ꯑꯣꯏꯅ ꯁꯥꯕꯅꯦ ꯑꯗꯣ ꯍꯧꯖꯤꯛꯇꯤ ꯈꯨꯗꯩ ꯑꯣꯏꯅ ꯁꯥꯏ ꯂꯂꯣꯟꯕꯤ ꯂꯂꯣꯟꯕꯤꯁꯤꯡ ꯂꯥꯛꯄ ꯖꯤꯡꯗꯨꯗ ꯑꯩꯈꯣꯏꯅ ꯄꯤꯗꯣꯏꯅꯦꯕ ꯑꯗꯨꯗꯒꯤ ꯑꯩꯈꯣꯏꯅ ꯈꯔ ꯈꯥꯛꯆꯜꯍꯧꯔꯒ ꯍꯌꯦꯡ ꯆꯩꯔꯥꯎꯕ ꯃꯌꯥ ꯁ꯭ꯋꯥꯏꯁꯤꯗ ꯌꯣꯟꯗꯣꯏꯅꯦꯕ ꯑꯩꯈꯣꯏꯅ ꯑꯃꯨꯛ ꯈꯔ ꯈꯥꯛꯆꯜꯍꯧꯔꯒ ꯑꯗꯣ ꯎ ꯈꯔ ꯈꯔ ꯑꯗꯨꯝ ꯁꯥꯏ ꯐꯤ ꯃꯇꯝ ꯃꯇꯝꯒꯤ ꯑꯣꯏꯅ ꯀꯩꯅꯣ ꯁꯥꯏ ꯄꯣꯂꯤꯁꯇꯔ ꯁꯥꯏ ꯑꯗꯨꯒꯥ ꯐꯅꯦꯛ ꯁꯥꯏ ꯑꯗꯨꯃꯥꯏꯅ ꯇꯧꯋꯦ
ꯑꯣ ꯑꯗꯨꯗꯤ ꯅꯣꯡ ꯃ ꯐꯔ ꯀꯌꯥ ꯀꯌꯥꯃ ꯀꯗꯤ ꯊꯥꯃꯛ ꯉꯝꯒ
ꯎꯝ ꯅꯣꯡꯃꯗ ꯀꯩꯒꯨꯝꯕ ꯐꯖꯅ ꯆꯠꯊꯣꯛꯇꯕꯤ ꯁꯥ ꯇꯥꯔꯒꯗꯤ ꯇꯔꯨꯛꯀꯨꯝꯕ ꯁꯥꯏ ꯇꯔꯨꯛ ꯍꯥꯏꯁꯦ ꯈꯨꯗꯩꯗꯗꯤ ꯖꯨꯔꯥ ꯖꯨꯔꯥ ꯑꯃꯗ ꯐꯤ ꯑꯅꯤꯅꯤ ꯑꯣꯏꯌꯦꯕꯀꯣ ꯑꯗꯨꯒꯤ ꯖꯨꯔꯥ ꯇꯔꯨꯛ ꯁꯥꯗꯣꯏꯕ ꯑꯗꯨꯒ ꯄꯣꯂꯤꯁꯇꯔꯒꯨꯝꯕꯗ ꯑꯣꯏꯔꯗꯤ ꯁꯥꯏꯌꯦ ꯑꯗꯩ ꯄꯣꯂꯤꯁꯇꯔ ꯄꯣꯂꯤꯁꯇꯔ ꯐꯤ ꯑꯃ ꯑꯍꯛꯄꯤ ꯑꯃ ꯂꯩꯕꯅꯦꯕꯀꯣ ꯑꯗꯨꯗ ꯑꯗꯨꯗ ꯑꯣꯏꯇꯥꯔꯒꯗꯤ ꯇꯥ ꯇꯔꯦꯠ ꯅꯤꯄꯥꯜꯃꯨꯛ ꯁꯥꯏ ꯅꯣꯡꯃꯗ
ꯌꯥꯝ ꯁꯥꯏꯅꯩ ꯑꯗꯨꯗꯤ ꯫
ꯐꯤ ꯑꯃ ꯃꯃꯗꯥ ꯂꯨꯄꯥ ꯀꯌꯥ - ꯀꯌꯥ ꯊꯥ
ꯟ ꯑ ꯈꯨꯗꯩꯗ ꯈꯨꯗꯩꯗ ꯑꯣꯏꯔꯗꯤ ꯀꯩꯅꯣ ꯇꯧꯋꯦ ꯈꯨꯗꯩꯁꯦ ꯖꯨꯔꯥꯗ ꯑꯣꯏꯅ ꯆꯠꯂꯦꯕꯀꯣ ꯖꯨꯔꯥꯗ ꯆꯍꯨꯝꯒ ꯍꯨꯝꯗ꯭ꯔꯥ ꯃꯔꯐꯨ ꯁꯨꯃꯥꯏꯅ ꯃꯇꯝ ꯃꯇꯝꯗꯨꯒꯤ ꯑꯣꯏꯅ ꯑꯗꯨꯝ ꯁꯥꯏ ꯍꯥꯏꯗꯤ ꯑꯀꯛꯅꯕ ꯀꯩꯅꯣ ꯂꯩꯇꯦꯕ ꯀꯨꯝꯍꯩ ꯍꯔꯥꯎꯗꯅ ꯍꯦꯟꯅ ꯄꯩꯁꯥꯁꯦ ꯍꯦꯟꯀꯠꯂꯦꯕ ꯑꯗꯨꯒ ꯄꯣꯂꯤꯁꯇꯔꯗꯅ ꯐꯤ ꯑꯃꯗ ꯂꯨꯄꯥ ꯆꯅꯤꯒꯤ ꯃꯌꯥꯗ ꯆꯅꯤ ꯑꯗꯨꯗꯒꯤ ꯆꯅꯤ ꯇꯔꯥ ꯆꯅꯤ ꯀꯨꯟ ꯁꯨꯃꯥꯏꯅ ꯑꯗꯨ ꯀꯨꯝꯍꯩ ꯍꯔꯥꯎꯗꯨꯅ ꯍꯦꯜꯂꯦ ꯄꯩꯁꯥꯁꯦ
ꯌꯥꯝ ꯊꯤꯅ ꯁꯥꯏꯅꯩꯁꯀꯣ ꯑꯗꯨꯗꯤ ꯇꯣꯡꯕ ꯄꯣꯠꯅꯤꯅꯦ꯫
ꯃꯥꯅꯤ꯫ ꯑꯗꯨꯝ ꯀꯩꯅꯣ ꯇꯧꯋꯦ ꯑꯥ ꯊꯥ ꯑꯝꯗ ꯐꯤꯍꯧꯁꯦ ꯐꯤꯍꯧ ꯑꯅꯤꯔꯛ ꯑꯍꯨꯝꯂꯛ ꯑꯣꯟꯕꯒꯁꯨ ꯑꯗꯨꯝ ꯌꯥꯎꯋꯦ ꯐꯤꯍꯧ ꯍꯥꯏꯁꯦ ꯐꯤ ꯐꯤꯒꯣꯟ ꯑꯝꯗ ꯀꯩꯅꯣ ꯄꯣꯂꯤꯁꯇꯔꯗ ꯑꯣꯏꯇꯥꯔꯒꯗꯤ ꯆꯥꯝꯃꯒ ꯆꯥꯝꯃꯒ ꯀꯨꯟ ꯀꯨꯟꯊ꯭ꯔꯥ ꯑꯗꯨꯃꯥꯏꯅ ꯀꯣꯜꯂꯦꯕꯀꯣ ꯑꯗꯨꯒ ꯀꯩꯅꯣꯗꯗꯤ ꯈꯨꯗꯩꯗꯗꯅ ꯑꯃꯨꯛ ꯖꯨꯔꯥ ꯑꯣꯏꯔꯛ ꯄꯅꯤꯅ ꯀꯩꯅꯣ ꯁꯤꯛꯁꯇꯤ ꯁꯚꯦꯟꯇꯤ ꯑꯗꯨꯃꯥꯏꯅ ꯑꯣꯏꯌꯦ ꯑꯗꯣ ꯑꯗꯨꯝ ꯊꯥ ꯑꯝꯗꯗꯤ ꯑꯗꯨꯝ ꯐꯤꯍꯧ ꯑꯅꯤ ꯑꯍꯨꯝꯒꯗꯤ ꯑꯗꯨꯝ ꯂꯣꯏꯌꯦ ꯁꯥꯕ꯫
ꯐꯖꯅ ꯁꯥꯏ ꯑꯁ ꯑꯩꯁꯨ ꯈꯪꯗꯦ ꯍꯤꯡꯒꯣꯜꯁꯦ ꯇꯣꯛꯊꯣꯛꯑꯒ ꯅꯣꯏꯒꯤ ꯐꯤꯗ ꯑꯣꯏꯅ ꯁꯥ ꯁꯥꯕꯅ ꯐꯥꯗꯧꯔꯤꯕꯔꯥ ꯈꯪꯗꯦ꯫
ꯎꯝ ꯐꯤ ꯑ ꯐꯤ ꯁꯥ ꯍꯥꯏꯗꯤ ꯀꯩꯁꯨꯝ ꯑꯋꯥꯕ ꯅꯠꯇꯦꯕꯀꯣ ꯃꯣꯏ ꯃꯦꯆꯤꯟꯅ ꯁꯥꯕꯅꯤꯅ ꯑꯩꯈꯣꯏꯅ ꯃꯣꯏ ꯂꯪ ꯂꯣꯏꯔꯛꯄꯗꯣ ꯈꯛꯇꯅꯦꯕ ꯉꯥꯏꯗꯣꯏꯁꯦ꯫ ꯂꯪꯆꯥꯛ ꯆꯥꯛꯁꯤꯜꯂꯒ ꯊꯝꯃꯒ ꯂꯪ ꯂꯣꯏꯔꯛꯄ ꯈꯛꯇꯅꯦꯕ ꯑꯗꯨꯅ ꯂꯪꯗꯨ ꯂꯣꯏꯔꯛꯄꯒ ꯑꯩꯈꯣꯏꯅ ꯁꯤꯟꯗꯣꯛ- ꯁꯤꯟꯖꯤꯟ ꯇꯧꯕ ꯑꯗꯒꯤ ꯂꯪ ꯇꯠꯂꯛꯄ ꯈꯣꯠꯂꯛꯄꯗꯣ ꯑꯗꯨꯗꯣ ꯈꯔ - ꯈꯔ ꯆꯦꯛ ꯇꯧꯕꯤꯕ ꯑꯗꯨꯒ ꯃꯦꯆꯤꯟꯗ ꯁꯥꯕꯒꯤ ꯈ꯭ꯋꯥꯏ ꯕꯦꯔꯥꯁꯦ ꯑꯩꯈꯣꯏꯒꯤ ꯃꯦꯆꯤꯟꯁꯦ ꯌꯥꯝ ꯇꯦꯛꯀꯜꯂꯦꯕ꯫ ꯑꯗꯒꯤ ꯑꯗꯨꯗꯨꯅ ꯑ ꯀꯩꯅꯣ ꯇꯧꯕ ꯍꯥꯏꯇꯥꯔꯦꯅꯦ ꯑꯗꯨꯒꯤ ꯁꯦꯝꯕ ꯈꯣꯠꯄꯗꯣ ꯍꯩꯕ ꯑꯃꯗꯤ ꯗꯔꯀꯥꯔ ꯂꯩꯌꯦꯕ ꯏꯁꯥꯗ ꯑꯗꯣ ꯑꯅꯛꯄ ꯑꯅꯛꯄ ꯖꯒꯥꯗ ꯁꯦꯝꯕ ꯍꯩꯕ ꯃꯤ ꯂꯩ ꯍꯩꯇꯥꯥꯔꯒꯗꯤ ꯑꯗꯨꯝ ꯃꯣꯏ ꯑꯗꯨꯝ ꯀꯧꯔꯒ ꯑꯗꯨꯝ ꯁꯦꯝꯅꯕꯁꯨ ꯌꯥꯏ꯫ ꯑꯗꯣ ꯑꯩꯈꯣꯏꯒꯤꯗꯤ ꯑꯩꯈꯣꯏꯒꯤꯗꯤ ꯄꯥꯛ ꯀꯧꯗꯦ ꯑꯩꯈꯣꯏ ꯃꯥꯗꯣ ꯁꯦꯝꯕ ꯍꯩꯌꯦꯕ ꯑꯗꯨꯗꯨꯅ ꯎꯝ
ꯄꯣꯠ ꯆꯩ ꯊꯥꯕꯁꯦ ꯍꯟꯗꯛꯇꯤ ꯂꯨꯁꯜꯂꯒ ꯃꯑꯣꯡ ꯌꯦꯡꯉꯒꯦ ꯄꯩꯁꯥꯁꯦ ꯃꯇꯝ ꯈꯇꯪꯗ ꯋꯥꯏꯗꯅꯀꯣ꯫ ꯊꯥ ꯑꯃꯨꯛ ꯅꯣꯡ ꯇꯥꯛꯇꯕ ꯑꯃꯨꯛ ꯌꯥꯎꯏ ꯑꯗꯨ ꯇꯨꯔꯦꯜꯗꯒꯤ ꯏꯁꯤꯡ ꯑꯃꯨꯛ ꯆꯤꯡꯅꯕ ꯉꯥꯏ ꯂꯩ꯫ ꯄꯣꯠ ꯆꯩꯩ ꯃꯌꯥꯝꯁꯦ ꯆꯥꯏꯅꯕ ꯑꯗꯒꯤ ꯁꯨꯃꯥꯏꯅ ꯇꯧꯔ ꯈꯣꯠꯂꯒ ꯇꯧꯕꯗꯣ ꯃꯊꯪꯗꯗꯤ ꯍꯤꯡꯒꯣꯝ ꯁꯤꯡꯁꯦ ꯄꯥꯈꯟ ꯑꯆꯥꯎꯕ ꯑꯃ ꯀꯟꯁꯤꯜꯂꯒ ꯅꯣꯏꯒꯤ ꯑꯗꯨꯒꯤ ꯀꯣꯟꯗꯣ ꯑꯗꯨꯃꯥꯏꯅ ꯃꯦꯆꯤꯟ ꯀꯣꯟꯁꯦ ꯃꯌꯥꯝ ꯊꯝꯃꯒ ꯁꯥꯔꯁꯦ ꯗ ꯑꯩꯅ ꯈꯜꯂꯤ ꯅꯣꯡꯇꯥ ꯏꯁꯤꯡ ꯐꯤꯕꯝꯁꯤꯗ ꯃꯅꯥ ꯃꯁꯤꯡ ꯍꯥꯏꯔꯦ ꯈꯔ ꯃꯅ ꯇꯥꯡꯈꯠꯂꯛꯄ ꯃꯇꯝ ꯌꯥꯎꯏ ꯇꯥꯡꯈꯠꯂꯛꯇꯕꯗ ꯃꯇꯝ ꯌꯥꯎꯏ ꯇꯝꯕ ꯉꯝꯗꯕ ꯀꯣ ꯑꯗꯨꯃꯥꯏꯅ ꯀꯝꯕ ꯉꯝꯕ ꯄꯣ ꯆꯦ ꯑꯃ꯫ ꯇꯧꯔꯒ ꯃꯗꯨꯃꯥꯏꯅ ꯂꯦꯞꯄꯁꯤꯔꯁꯨ ꯑꯗꯨ ꯈꯜꯂꯕꯅꯤ ꯑꯗꯣ ꯑꯩ ꯀꯩꯅꯣ ꯇꯧꯔꯒ ꯈꯜꯂꯒ ꯇꯧꯗꯣꯏ ꯑꯣꯏꯔꯗꯤ ꯅꯣꯏꯒꯤ ꯍꯥꯟꯅ ꯇꯧꯈ꯭ꯔꯕꯅꯤꯅ ꯅꯣꯏ ꯅꯣꯏꯗꯒꯤ ꯈꯔ ꯅꯣꯂꯦꯖ ꯁꯖꯦꯁꯟꯗꯣ ꯂꯧꯁꯦꯕ ꯐꯦꯟ ꯇꯅꯁꯦꯕ
ꯍꯣꯏ ꯍꯣꯏ ꯍꯣꯏ ꯇꯥꯟꯅꯖꯦ ꯇꯥꯟꯅꯖꯩ ꯑꯩ ꯑꯩ ꯅ ꯑꯗꯨꯝ ꯂꯩꯔꯝꯗꯥꯏꯗꯣ ꯑꯗꯨꯗ ꯑꯗꯨꯝ ꯍꯥꯏꯔꯛꯑꯣꯕꯀꯣ ꯑꯩꯈꯣꯏ ꯑꯗꯨꯋꯥꯏꯗ ꯑꯗꯨꯝ ꯀꯣꯟ ꯁꯥꯐꯝ ꯂꯩꯌꯦꯕ ꯑꯗꯨꯝ ꯈꯔ ꯇꯥꯊꯣꯛ ꯇꯥꯁꯤꯟ ꯇꯧꯔꯒ ꯍꯣꯡꯅ ꯑꯗꯨꯝ ꯂꯧꯕ ꯌꯥꯅꯦꯕ
ꯑꯗꯨꯗꯤ ꯑꯩ
ꯍꯣꯏ ꯍꯣꯏ ꯍꯣꯏ ꯐꯔꯦ ꯑꯗꯨꯗꯤ ꯑꯩꯁꯨ ꯁꯣꯝ ꯅꯥꯀꯥꯟꯗ ꯊꯕꯛ ꯑꯃ ꯂꯥꯛꯁꯤꯜꯂꯦ ꯊꯝꯃꯒꯦ꯫ ꯀꯣꯟꯅꯥ ꯑꯃꯨꯛ ꯁꯥꯟꯅꯔꯁꯤ꯫
ꯌꯥꯏ ꯌꯥꯏ
ꯊꯝꯃꯦ ꯊꯝꯃꯦ